ꯕꯥ
ꯑꯥ
ꯇꯥꯕ꯭ꯔꯣ
ꯇꯥꯏ ꯆꯥꯛ ꯆꯥꯔꯕꯣ
ꯆꯥꯔꯦ ꯇꯤ ꯚꯤ ꯃꯈꯣꯟ ꯇꯥꯕ꯭ꯔꯥ ꯇꯥꯗꯦꯀꯣ
ꯎꯝ
ꯑꯁ ꯉꯁꯥꯏꯅꯀꯣ
ꯉꯁꯥꯏꯅ ꯉꯥꯏꯔꯒ ꯂꯩꯔꯕ꯭ꯔꯥ
ꯑꯥ ꯅꯪꯅꯥ ꯊꯕꯛꯁ ꯆꯤꯟꯕ ꯑꯃ ꯋꯥꯔꯜ ꯀꯞꯅ ꯀꯩ ꯕꯣꯜꯅ ꯊꯦꯡꯅ ꯂꯥꯕ ꯑꯃ ꯇꯨꯝꯅꯤꯡꯕꯅꯀꯣ
ꯁꯤꯗꯗꯤ ꯈꯔ ꯊꯕꯛ ꯑ ꯕꯤꯖꯤ ꯑꯣꯏꯌꯦ ꯑꯥꯗ ꯑꯩ ꯍꯥꯟꯅ ꯂꯩꯐꯝꯗꯨꯗꯗꯤꯀꯣ
ꯎꯝ
ꯑꯩꯅ ꯐꯝꯂꯒ ꯋꯥꯔꯤ ꯁꯥꯔ ꯂꯩꯔꯁꯨ ꯃꯤ ꯑꯅꯤ ꯂꯩꯕꯅꯤꯅꯀꯣ ꯑꯗꯨꯝ ꯌꯥꯝꯕ ꯑꯁꯤ ꯇꯥꯗꯤ ꯑꯃꯅ ꯃꯄꯥꯟꯗ ꯂꯩꯔꯦ ꯇꯤ ꯑꯩꯅ ꯀꯩꯅꯣ ꯁꯦꯝꯗ꯭ꯔꯗꯤ ꯌꯥꯗꯕ ꯑꯗꯨꯒꯤ ꯋꯥꯈꯜꯗꯤ ꯆꯤꯜꯂꯤꯚꯥ ꯑꯥꯗꯗꯤ ꯃꯞ ꯑꯥꯠ ꯑꯃ ꯂꯩꯔꯁꯨ ꯃꯅꯨꯡꯗꯁꯨ ꯁꯦꯝꯅꯤꯡꯉꯥꯏꯗꯣ ꯃꯤ ꯑꯅꯤ ꯂꯩꯕꯅꯤꯅꯀꯣ
ꯎꯝ ꯑꯗꯨꯅꯦꯕ ꯑꯩꯅ ꯐꯣꯟ ꯇꯧꯕꯗ ꯅꯪꯅ ꯄꯥꯏꯗꯕ ꯑꯃꯁꯨ ꯂꯩꯕ ꯕꯤꯖꯤ ꯑꯗꯨꯗꯀꯣ
ꯎꯝ
ꯌꯥꯝ ꯇꯧꯋꯦꯕꯣ ꯅꯪ
ꯍꯣꯏ
ꯆꯥꯛ ꯊꯣꯡꯕ꯭ꯔꯣ
ꯎꯝ ꯆꯥꯔꯦ ꯑꯥꯗ ꯊꯕꯛ ꯃꯐꯝꯗ ꯑꯣꯏꯅꯀꯣ ꯆꯥꯔꯦ
ꯀꯔꯤ ꯑꯦꯟꯁꯥꯡ ꯆꯥꯕ꯭ꯔꯣ
ꯑꯥ ꯀꯩꯅꯣ ꯁꯀ꯭ꯋꯥꯁꯇꯣ ꯆꯝꯐꯨꯠ ꯐꯨꯠꯂꯒ ꯃꯔꯣꯛ ꯃꯦꯠꯄ ꯑꯃ ꯇꯧꯋꯦ
ꯎꯝ ꯁꯀ꯭ꯋꯥꯁ ꯆꯝꯄꯨꯒ ꯃꯣꯔꯣꯛ ꯃꯦꯠꯄ ꯑꯗꯨ ꯈꯛꯇꯔꯥ
ꯎꯝ ꯑꯗꯨ ꯈꯛꯇꯅꯤꯗꯥ ꯑꯌꯨꯛꯀꯤ ꯑ ꯏꯟꯁꯥꯡ ꯁꯨ ꯈꯔ ꯂꯩꯕꯀꯣ
ꯑꯥ ꯍꯥꯎꯅꯤ
ꯍꯥꯎꯋꯦ ꯅꯍꯥꯟꯗꯣ ꯑꯩꯈꯣꯏ ꯑꯣꯛꯁꯥꯒꯤꯗꯣ ꯑꯣꯛꯁꯥ ꯂꯧꯕ ꯅꯨꯃꯤꯠꯇꯨꯗ ꯈꯥꯃꯦꯟ ꯇꯨ ꯈꯃꯦꯟ ꯑꯈꯥꯕꯁꯨ ꯑꯗꯨꯒ ꯁꯤꯡ ꯖꯣꯁꯨ ꯑꯣꯗꯔ ꯇꯧꯕ ꯀꯣ
ꯎꯝ
ꯑꯗꯨ ꯁꯤꯡꯖꯣꯒ ꯀꯃꯦꯟꯗꯣ ꯌꯥꯝ ꯍꯥꯎꯕꯅꯤꯅꯀꯣ ꯑꯌꯨꯛꯇ ꯑꯗꯨ ꯊꯣꯡꯕ ꯍꯥ ꯎꯁꯣꯏ ꯑꯩꯁꯨ ꯂꯧꯕꯅꯦ ꯑꯗꯨꯕꯨ ꯑꯩꯈꯣꯏ ꯈꯨꯨꯟꯒꯤ ꯑꯗꯨꯃꯥꯏꯀꯣ ꯍꯥꯎꯗꯕ ꯃꯍꯥꯎꯥ ꯂꯩꯇꯦ ꯎꯝ
ꯎꯝ
ꯀꯦꯖꯤꯗ ꯆꯅꯤ ꯍꯥꯏꯑꯦ ꯎꯁꯣꯏꯗꯣ ꯑ ꯑꯗꯨ ꯑꯣꯏꯔꯁꯨ ꯆꯥꯅꯤꯡꯕꯒꯤ ꯂꯩ ꯈꯔ ꯆꯥꯕꯅꯤ
ꯑꯗꯨ ꯑꯣꯏꯔꯁꯨ ꯍꯥꯎꯗꯕ
ꯍꯣꯏ ꯑꯩꯈꯣꯏ ꯈꯨꯟꯒꯤ ꯑꯗꯨꯃꯥꯏꯅꯗꯤ ꯍꯥꯎꯗꯦꯕꯣ ꯑꯩꯈꯣꯏ ꯌꯨꯝ ꯃꯅꯥꯛꯇ ꯂꯩꯌꯦꯗꯅꯥ
ꯎꯝ
ꯑꯗꯨꯃꯥꯏꯒꯨꯝꯅꯗꯤ ꯍꯥꯎꯗ꯭ꯔꯦ
ꯎꯝ ꯎꯝ ꯈꯣꯏꯒꯤꯗꯨ ꯈꯤꯠꯇ ꯑꯩꯈꯣꯏꯒꯤꯗꯨꯅ ꯀꯩꯩꯅꯣ ꯍꯦꯟꯖꯥꯡ ꯅꯥꯕꯤꯗꯩ ꯍꯥꯎꯕꯗ ꯍꯦꯟꯕꯅꯤꯅ
ꯍꯣꯏ ꯑꯗꯨꯗꯗꯤ ꯐ꯭ꯔꯦꯁꯁꯨ ꯑꯣꯏꯕꯀꯣ ꯁꯤꯗꯗꯤ ꯄꯨꯔꯛꯑꯒ ꯅꯨꯃꯤꯠ ꯑꯃꯑꯅꯤ ꯀꯩꯅꯣ ꯊꯝꯃꯒ ꯀꯩꯅꯣ ꯇꯧꯕꯅꯤꯅꯀꯣ
ꯎꯝ
ꯃꯥꯒꯤ ꯃꯍꯥꯎꯁꯨ ꯀꯩꯅꯣ ꯇꯧꯍꯧꯗ꯭ꯔꯕ ꯃꯥꯜꯂꯦ ꯃꯍꯤꯁꯨꯀꯣ
ꯑꯦ
ꯑꯃꯗꯨꯗꯤ ꯂꯩꯕ꯭ꯔꯣ
ꯍꯣꯏ ꯂꯩꯌꯦ ꯋꯥꯁꯔꯨꯝ ꯆꯪꯉꯤ ꯃꯥ
ꯅꯪꯒꯤ ꯐꯣꯟ ꯕꯤꯖꯤ ꯂꯩꯕ꯭ꯔ ꯍꯥꯏꯕꯗ ꯃꯥꯅ ꯐꯣꯟ ꯇꯧꯔꯒꯦ ꯐꯣꯟ ꯇꯧꯔꯣ ꯍꯥꯏꯌꯨꯀꯣ ꯑꯩꯅꯀꯣ
ꯑ ꯑꯗꯨ ꯍꯥꯏꯌꯦ ꯑ ꯑꯗꯨꯗ
ꯀꯔꯤꯒꯤꯔ ꯍꯥꯏꯕ ꯑꯁ ꯑꯩꯈꯣꯏ ꯇꯧꯕꯒꯤꯗ ꯇꯧꯒꯦ
ꯆꯤꯟꯕꯀꯣ ꯑꯗꯨ ꯂꯣꯏꯔꯒ ꯁ꯭ꯇꯣꯛꯁꯨ ꯂꯥꯛꯄ ꯑꯗꯨ ꯍꯣꯜꯂꯒ ꯃꯐꯝ ꯊꯝꯕ ꯀꯣ
ꯎꯝ
ꯑꯗꯨ ꯄꯨꯡꯗꯣ ꯑꯗꯨꯋꯥꯏꯗ ꯄꯨꯡ ꯅꯤꯄꯥꯜ ꯃꯥꯄꯟ ꯃꯈꯥꯏ ꯑꯗꯨ ꯌꯧꯗꯧꯔꯦ ꯑꯗꯨꯒꯤ ꯃꯥꯁꯨ ꯆꯥꯛ ꯊꯣꯡꯅꯕꯁꯨ ꯆꯠꯄ ꯌꯥꯗꯕ ꯑꯗꯨꯒꯤ ꯑꯩ ꯏꯊꯟꯇ ꯑꯣꯏꯔꯕꯀꯣ
ꯎꯝ
ꯑꯗꯨꯒꯤ ꯈꯔ ꯕꯤꯖꯤ ꯑꯣꯏꯕꯅꯤꯅꯦ
ꯊꯕꯛ ꯈꯔ ꯕꯤꯖꯤ ꯑꯣꯢꯔꯁꯨ ꯅꯝꯕꯥꯅꯤ ꯂꯩꯃꯤꯟꯅꯕꯗꯒꯤ ꯈꯔ ꯅꯨꯡꯉꯥꯏꯅꯤꯒꯣ ꯅꯪꯗꯤ
ꯑꯣ ꯑꯗꯨꯒꯤ ꯆꯤꯜꯂꯦ ꯍꯥꯏꯕꯁꯨ ꯈꯪꯉꯦ ꯑꯗꯨ ꯑꯣꯏꯔꯁꯨ ꯃꯥꯒ ꯂꯩꯃꯤꯟꯅꯕ ꯅ ꯀꯣ
ꯎꯝ
ꯈꯜ ꯃꯥꯟꯅꯕꯅ ꯑꯗꯨꯝ ꯐꯩ ꯍꯥꯏꯅ ꯑꯩꯅꯁꯨ ꯂꯥꯛꯔꯕꯅꯤ
ꯎꯝ ꯑꯃꯗꯨꯗꯤ ꯀꯝꯗꯧꯕꯖꯥꯠꯂꯥ ꯅꯨꯡꯉꯥꯏꯕꯖꯥꯠꯂꯥ
ꯈꯪꯗꯦ ꯅꯨꯡꯉꯥꯏꯕ꯭ꯔ ꯅꯨꯡꯉꯥꯏꯗꯕ꯭ꯔꯣ ꯃꯥꯁꯨ ꯆꯠꯅꯤꯡꯗꯕꯤꯗꯗꯤ ꯑꯗꯨꯝ ꯆꯠꯄꯅꯤꯅꯀꯣ
ꯑ
ꯑꯩꯅ ꯇꯦꯛꯁ ꯊꯥꯔꯁꯨ ꯐꯖꯅ ꯀꯩꯅꯣ ꯇꯧꯗꯕꯗꯨꯒꯤ ꯑꯩꯁꯨ ꯀꯌꯥ ꯍꯪꯗ꯭ꯔꯤꯗ
ꯎꯝ ꯥꯖꯥꯠꯇꯣ ꯇꯣꯡꯉꯥꯟ ꯇꯣꯡꯉꯥꯟ ꯕꯅꯤꯅꯀꯣ
ꯎꯝ
ꯊꯝꯃꯣꯏꯗ ꯋꯥꯈꯟꯖꯨ ꯁꯦꯡꯗꯕꯁꯨ ꯂꯩꯔꯦ
ꯉꯁꯤꯈ ꯉꯁꯤꯅ ꯑꯩꯈꯣꯏꯒꯤ ꯁꯦꯂꯥꯔꯤꯗꯣ ꯂꯥꯛꯄꯅꯦ ꯑꯗꯣ ꯑꯩꯅ ꯂꯩꯃꯤꯟꯅꯕ ꯅꯨꯄꯤꯗꯨꯗ ꯁꯦꯂꯔꯤ ꯐꯪꯉꯕ꯭ꯔꯣ ꯐꯨꯜ ꯐꯪꯕ꯭ꯔꯥ ꯄꯩꯁꯥ ꯀꯛꯄ꯭ꯔꯥ ꯍꯥꯏꯅ ꯃꯦꯁꯦꯖ ꯊꯥꯔꯁꯨ ꯔꯤꯄ꯭ꯂꯥꯏ ꯇꯧꯗꯦ ꯃꯥꯗꯨꯁꯨ ꯑꯗꯨꯒꯨꯝꯕꯗ ꯗꯔꯀꯥꯔ ꯂꯩꯔꯦ ꯍꯥꯏ ꯑꯩꯁꯨ ꯅꯝꯕꯔ ꯗꯤꯂꯦꯠ ꯇꯧꯈ꯭ꯔꯕꯅꯤ
ꯈꯣꯏꯒꯤ ꯁꯣꯔꯠ ꯇꯦꯝꯄꯔꯗ
ꯑꯩꯅ ꯑꯗꯨ ꯁꯦꯂꯔꯤ ꯐꯪꯕ ꯐꯥꯎꯈꯛ ꯉꯥꯏꯒꯦ ꯍꯥꯏꯅ ꯇꯧꯕꯅꯤꯅ ꯑꯩꯗꯤ ꯗꯔꯀꯥꯔ ꯂꯩꯗꯕ ꯃꯤꯁꯤꯡ ꯑꯩꯗꯤ ꯗꯨꯝ ꯅꯝꯕꯥꯔꯗꯣ ꯗꯤꯂꯦꯠ ꯇꯧꯕꯅꯤ
ꯇꯧꯕꯅꯤꯗ ꯂꯥꯏꯐ ꯂꯥꯛꯑꯦ ꯂꯥꯛꯑꯦ
ꯂꯥꯏꯐ ꯍꯥꯎꯔꯦ
ꯎꯝ
ꯇꯥꯕ꯭ꯔ
ꯑꯧ
ꯂꯥꯏꯐ ꯍꯧꯔꯦ ꯑꯁ ꯑꯩꯈꯣꯏ ꯍꯦꯔꯣ ꯎꯨꯢꯅꯦ ꯕꯥꯔꯣ ꯃꯈꯥꯏꯅꯦ ꯑꯗꯣ ꯖꯤꯛ ꯀꯩꯅꯣ ꯂꯥꯏꯐ ꯃꯤ ꯃꯁꯛꯗ ꯎꯕ
ꯑꯧ ꯑꯥ ꯏꯕꯨꯡ ꯂꯩꯕꯅꯤꯅ ꯃꯥ ꯐꯣꯟꯗ ꯌꯦꯡꯕ꯭ꯔꯣ ꯍꯧꯖꯤꯛꯀꯥꯟꯗꯤ
ꯑꯩꯈꯣꯏ ꯏꯃꯥꯟꯅꯕꯤ ꯌꯨꯝꯗꯩ ꯌꯦꯡꯉ ꯐꯣꯟ ꯅꯕꯨꯡꯗꯣ
ꯍꯣꯏ
ꯢꯟꯇ꯭ꯔꯦꯁ ꯂꯩꯗꯕ ꯃꯥꯒ ꯌꯦꯡꯃꯤꯟꯅ ꯌꯦꯡꯃꯤꯅꯤꯡꯗꯦꯕ
ꯑꯗꯣ ꯃꯥꯗꯤ ꯌꯨꯝꯗ ꯂꯩꯍꯧꯕ꯭ꯔꯣ ꯂꯥꯛꯄ꯭ꯔꯥ
ꯑꯣ ꯌꯨꯝꯗ ꯂꯩꯔꯤꯒ ꯌꯦꯡꯃꯤꯟꯅꯕ ꯇ꯭ꯔꯦꯁ ꯂꯩꯗꯤ ꯅꯨꯡꯉꯥꯏꯗꯅ ꯃꯥꯗꯣ ꯏꯟꯇ꯭ꯔꯦꯁ ꯂꯩꯇꯕꯒꯤ ꯑꯩꯁꯨ
ꯑꯗꯣ ꯃꯥ ꯍꯧꯖꯤꯛ ꯀꯥꯏꯗ ꯂꯩꯕ꯭ꯔꯥ ꯅꯪ ꯅꯊꯟꯗ ꯀꯩꯅꯣ ꯇꯧꯕ꯭ꯔꯥ ꯌꯨꯝꯗ ꯂꯩꯍꯧꯕ꯭ꯔꯥ ꯃꯥꯗꯤ
ꯎꯝ ꯌꯨꯝꯗ ꯂꯩꯍꯧꯕꯅꯦ
ꯇꯨꯝ ꯇꯨꯝ ꯂꯩꯕꯅꯦ ꯃꯥꯗꯤ
ꯕꯣꯜ ꯌꯦꯡꯕꯗ ꯏꯟꯇ꯭ꯔꯦꯁ ꯂꯩꯥꯔꯗꯤ ꯅꯨꯡꯉꯥꯏꯅꯤꯗꯅ
ꯎꯝ
ꯑꯁ ꯉꯁꯤꯗꯤ ꯀꯅꯥ ꯀꯅꯥꯅꯣ ꯃꯤ ꯌꯥꯝ ꯎꯔꯦꯍꯦ꯫
ꯑꯗꯣ ꯍꯧꯖꯤꯛ ꯋꯥꯁꯔꯨꯝ ꯆꯪꯈꯤ ꯂꯣꯏꯔ ꯊꯣꯛꯄ ꯑꯩꯁꯨ ꯂꯣꯏꯕꯗ ꯉꯥꯏꯍꯥꯛ ꯌꯦꯡꯒꯦ꯫
ꯌꯦꯡꯉꯨꯀꯣ ꯑꯁ ꯐꯖꯥꯕꯅꯦ ꯐꯖꯕꯅꯦ꯫ ꯑꯩꯈꯣꯏꯒꯤ ꯍꯦꯔꯣꯗ ꯍꯥꯟꯅ ꯎꯌꯦꯕ꯫
ꯁꯤꯗꯁꯨ ꯕꯤꯗꯤꯑꯣ ꯀꯣꯜ ꯇꯧꯕ ꯌꯥꯔꯅꯤ ꯅꯨꯡꯉꯥꯏ ꯒꯗꯕꯅꯦꯕ꯫
ꯅꯪꯒꯤ ꯐꯣꯟ ꯌꯥꯗ ꯑꯣ ꯑꯁꯤꯗ ꯑꯩꯗꯤ ꯅꯪꯒꯤ ꯑꯣꯟꯗꯤ ꯌꯥꯏꯅ ꯈꯟꯕꯀꯣ ꯚꯤꯗꯤꯑꯣ ꯀꯣꯜ ꯐꯥꯎ ꯇꯧ ꯌꯥꯔꯗꯤ ꯂꯣꯏ ꯀꯩꯅꯣ ꯇꯧꯔꯅꯤꯍꯦ ꯃꯤꯁꯤꯡꯁꯦ ꯈꯪꯅꯗ ꯃꯤꯁꯨ꯫ ꯆꯥꯟꯁ ꯌꯥꯝ ꯐꯕ ꯂꯩꯁꯥꯕꯤꯒꯤ ꯄꯥ ꯈꯪꯒꯤ ꯆꯥꯟꯁ ꯑꯆꯧꯕ ꯌꯥꯝ ꯐꯕ ꯑꯃ ꯑꯣꯏꯔꯅꯤꯍꯦ꯫
ꯎꯝ ꯐꯩ ꯕꯦꯝꯃꯥ
ꯅꯣꯏ ꯅꯨꯄꯤꯁꯤꯡꯁꯨ ꯈꯔ ꯐꯥꯕ ꯂꯩꯔꯗꯤ ꯐꯥꯒꯗꯕ꯫ ꯃꯥꯕꯨꯡꯗꯣ ꯀꯩꯅꯣ ꯇꯧꯔꯗꯤ ꯈꯔ ꯂꯩꯔꯗꯤ ꯐꯥꯒꯦ ꯇꯧꯕꯅꯤꯕ꯫
ꯎꯝ ꯎꯝ
ꯑꯥ
ꯐꯥꯒꯤ ꯇꯥꯎꯕꯅꯦ
ꯄꯥꯎ ꯎꯝ ꯄꯥꯎ ꯖꯥꯠ ꯖꯥꯠ ꯇꯥꯏꯅ ꯅꯣꯏ ꯑꯅꯤꯒꯤ ꯏꯃꯨꯡꯅ ꯅꯣꯏꯅꯤꯒꯤ ꯄꯥꯎ ꯖꯥꯠꯖꯥꯠ ꯇꯥꯏꯌꯦ꯫
ꯑ ꯍꯣꯏ ꯕꯥꯔꯗꯦ ꯂꯣꯏꯔꯒꯀꯣ ꯕꯥꯔꯗꯦ ꯃꯃꯥꯡꯗꯗꯤ ꯑꯩ ꯇꯧꯅꯤꯡꯗꯕ꯫ ꯕꯥꯔꯗꯦ ꯂꯩꯔꯒ ꯇꯧꯒꯦꯅ ꯂꯩꯕꯅꯦꯕ꯫
ꯑꯗꯨꯒꯤ ꯇꯥꯎꯕꯅꯤꯕꯥ
ꯄꯥꯎꯗꯤ ꯑꯗꯨꯝ ꯅꯨꯡꯉꯥꯏꯔꯝꯒꯅꯤꯗ꯫
ꯎꯝ ꯄꯥꯎꯗꯤ ꯅꯨꯡꯉꯥꯏꯕꯅꯤꯅꯀꯣ
ꯉꯁꯤ ꯑꯩꯈꯣꯏ ꯍꯦꯔꯣꯁꯦ ꯌꯥꯝ ꯉꯧꯅ ꯎꯏꯅꯦ꯫ ꯅꯍꯥꯟꯅ ꯈ꯭ꯔ ꯃꯨꯕꯀꯣ
ꯈꯪꯗ꯭ꯔꯦ ꯅꯣꯏ ꯍꯦꯔꯣꯗꯣ ꯀꯔꯤꯗ ꯐ ꯐꯖꯩ ꯍꯥꯏꯅ ꯈꯟꯕ꯭ꯔꯥ ꯅꯣꯏꯒꯤ ꯃꯤꯠꯁꯦ
ꯑꯁ ꯐꯖꯩ ꯃꯥꯒꯤꯗꯣ ꯌꯥꯝꯅ ꯀꯩ ꯀꯩ ꯍꯥꯏꯅꯤ ꯑꯥ ꯎꯝ
ꯍꯝꯕꯜꯁꯨ ꯇꯧꯕꯀꯣ
ꯑꯗꯨꯝ ꯑꯉꯥ ꯅꯣꯛꯔꯒ ꯂꯩꯕ ꯗꯨꯒꯤꯅꯤꯕ ꯑꯩꯅ ꯐꯖꯔꯤꯁꯦ꯫
ꯑꯁ ꯑꯗꯨꯝ ꯅꯣꯛꯔꯒ ꯂꯩꯕꯗꯨꯗ ꯉꯥꯎꯔꯕ꯭ꯔꯥ?
ꯑꯣ
ꯐꯩ ꯐꯩ ꯀꯟ ꯅ ꯁꯄꯣꯠ ꯇꯧ
ꯎꯝ ꯀꯥꯟꯅꯤꯅ ꯃꯥ ꯀꯥꯥꯗꯗꯤ ꯑꯩ ꯕꯣꯜ ꯌꯦꯡꯕ ꯇꯣꯛꯑꯦ
ꯃꯦꯁꯤ ꯅꯠꯇꯕ ꯑꯃ ꯍꯦꯛ ꯀꯥꯔꯗꯤ ꯌꯥꯔꯦ ꯃꯥꯒꯤ ꯐꯦꯟꯁꯤꯡꯗꯣ ꯌꯦꯡꯅꯤꯡꯗꯕꯅ
ꯑꯩꯅ ꯍꯦꯟꯅ ꯄꯦꯅꯦꯜꯗꯣꯒꯤ ꯐꯦꯟꯁꯤꯡꯗꯣ ꯌꯦꯡꯅꯤꯡꯗꯦꯍꯦ ꯃꯦꯁꯤꯒꯤ ꯐꯦꯟꯅ ꯈꯔ ꯐꯩꯌꯦ ꯀꯩꯅꯣ
ꯍꯦꯟꯃꯟꯂꯦ ꯃꯣꯏꯗꯣ
ꯍꯦꯟꯃꯟꯗꯦ ꯍꯦꯟꯃꯟꯗꯦ ꯅꯣꯏꯅ ꯎꯗꯕꯒꯤꯅꯦꯕꯀꯣ ꯑꯩꯒꯤ ꯁ꯭ꯇꯠ ꯑꯩꯒꯤ ꯁ꯭ꯇꯦꯇꯥꯁꯇꯗꯤ ꯑꯁ ꯂꯣꯏꯔꯕꯅꯦ ꯄꯦꯅꯦꯜꯗꯣꯒꯤ ꯐꯦꯟꯗꯣ ꯃꯥꯗꯤꯀꯣ ꯄꯦꯅꯦꯜꯇꯤ ꯂꯩꯇꯗꯤꯀꯣ ꯒꯣꯜ ꯍꯦꯛ ꯆꯟꯗꯕꯅꯦ ꯃꯥꯗꯦ
ꯎꯝ ꯎꯝ
ꯄꯦꯟꯅꯜꯇꯤ ꯈꯛꯇꯅꯦꯕ ꯑꯗꯨꯒꯤ ꯄꯦꯟꯅꯜꯗꯣꯅꯦꯕ ꯃꯥꯗꯤ
ꯍ ꯃꯤꯡꯁꯨ ꯖꯥꯠ ꯖꯥꯠ ꯐꯪꯈ꯭ꯔꯦ ꯐꯨꯠꯕꯣꯂꯔ ꯑꯣꯏꯕꯁꯦ
ꯑꯩꯈꯣꯏ ꯑꯩꯈꯣꯏ ꯃꯦꯁꯤꯗꯤꯀꯣ ꯒꯣꯠꯅꯦꯕ ꯒꯣꯠ ꯃꯥꯗꯤ ꯍꯦꯔꯣꯅꯦꯕ ꯑꯁꯦꯡꯕ ꯍꯦꯔꯣ ꯁꯦꯡꯕ ꯍꯦꯔꯣꯅꯦꯕ
ꯇꯅꯤꯡꯗꯦꯍꯦ
ꯅꯣꯢ ꯄꯤꯅꯥꯜ ꯗꯣꯗꯤ ꯏꯁ ꯃꯥ ꯄꯤꯅꯥꯜꯗꯣꯕꯨꯗꯤ ꯅꯨꯡꯁꯤꯕ ꯀꯣ ꯃꯥꯒꯤ ꯐꯦꯟꯁ ꯆꯤꯡꯗ ꯅꯨꯡꯁꯤꯗꯕ ꯑꯃ ꯂꯩꯕ ꯑꯈꯣꯏ ꯐꯤꯐꯥ ꯋꯥꯜ ꯀꯞ ꯇꯨ ꯊꯥꯎꯖꯟ ꯇ꯭ꯋꯦꯟꯇꯤ ꯁꯤꯛꯁꯀꯤ ꯀꯩꯅ ꯒ꯭ꯔꯨꯞ ꯑꯩꯈꯣꯏ ꯈꯨꯟꯒꯤꯗ ꯅꯪ ꯂꯩꯗ꯭ꯔꯕꯣ
ꯎꯝ
ꯑꯁ ꯑꯗꯨꯗꯤ ꯅꯨꯡꯉꯥꯏꯕꯅꯤ
ꯃ ꯃꯣꯢꯒꯤ ꯐꯦꯟꯁ ꯂꯩꯕꯅꯤꯅ ꯀꯣ
ꯎꯝ
ꯍꯧꯖꯤꯛꯁꯨ ꯒ꯭ꯔꯨꯞꯇ ꯂꯣꯏꯔꯕꯅꯤ ꯇꯥꯕ꯭ꯔꯥ
ꯍꯣꯏ ꯇꯥꯏꯌꯦ
ꯒ꯭ꯔꯨꯞꯇ ꯋꯥ ꯉꯥꯡꯂꯒꯀꯣ
ꯑꯗꯤ ꯀꯩꯅꯣ ꯁꯤꯃꯤ ꯐꯥꯏꯅꯦꯜꯗ ꯑꯥ ꯀꯥ ꯀꯥꯕꯗꯨꯅ ꯑꯗꯨꯝ ꯋꯥ꯭ꯔꯜ ꯀꯞꯗꯣ ꯐꯥ꯭ꯔꯁ ꯇꯥꯔꯅꯦꯕ
ꯎꯝ
ꯢꯪꯂꯦꯟꯗ ꯑꯔꯖꯦꯟꯇꯤꯅꯥꯕꯨꯗꯤ ꯑꯃꯕꯨꯗꯤ ꯐꯥꯏꯅꯦꯜꯁ ꯆꯥꯒꯅꯤ ꯑꯗꯨ ꯀꯥꯒꯗꯕꯗꯤ ꯅꯠꯇꯦꯕꯀꯣ
ꯅꯇ꯭ꯔꯣ
ꯍꯨꯝ
ꯎꯝ ꯑꯩꯈꯣꯏ ꯍꯦꯔꯣꯅ ꯍꯟꯗꯛꯇꯤ ꯂꯧꯂꯤꯕ
ꯑꯁ ꯈꯪꯗ꯭ꯔꯦ ꯂꯣꯏꯕꯗ ꯈꯪꯒꯅꯤ ꯀꯅꯥꯅ ꯉꯝꯒꯗ꯭ꯔꯥ ꯍꯥꯏꯕꯗꯣ
ꯌꯦꯡꯉꯨ ꯌꯦꯡꯉꯨꯀꯣ ꯑꯁ ꯌꯦꯡꯉꯨ
ꯌꯦꯡꯕꯁꯦ ꯂꯣꯏꯕ ꯅꯨꯃꯤꯠꯇ ꯑꯗꯨꯝ ꯌꯦꯡꯔꯁꯦ ꯀꯅꯥꯅ ꯉꯝꯒꯗ꯭ꯔꯥ
ꯎꯝ ꯈꯣꯏꯗꯥ ꯅꯨꯄꯤꯅ ꯍꯥꯏꯕꯗ ꯆꯨꯝꯃꯤ ꯅ ꯀꯣ ꯑꯗꯨꯝ